ꯑꯂꯣ
ꯑꯁ ꯑꯩꯒꯤꯁꯤꯗꯒꯤ ꯁꯤꯒꯤꯁꯦ ꯑꯅꯧꯕꯅꯤꯗꯅ
ꯑꯥ
ꯑꯗ ꯑꯩꯗꯤ ꯑꯍꯥꯟꯕ ꯌꯦꯡꯕꯒꯤ ꯑꯩꯈꯣꯏ ꯆꯦꯜꯗ ꯇꯧꯕꯅꯦ ꯑꯗꯣ ꯃꯥꯅ ꯇꯧꯕꯗꯣ ꯃꯇꯝ ꯉꯇ ꯀ ꯌꯥꯝ ꯊꯣꯛꯑꯝꯗ꯭ꯔꯦ ꯀꯨꯏꯅꯗꯤ ꯁꯥꯟꯅꯕꯅꯦꯕ
ꯑꯥ ꯀꯩꯅꯣ ꯃꯇꯝ ꯊꯣꯝꯗ꯭ꯔꯦꯕ
ꯍꯥꯏꯗꯤ ꯃꯣꯏꯒꯤ ꯆꯦꯛ ꯇꯧꯅꯕ ꯑꯃ ꯂꯩꯕꯅꯦꯕ
ꯑꯥ
ꯑꯗꯨꯒꯤꯗꯨꯗ ꯑꯝꯇ ꯊꯣꯛꯇꯕꯤꯗ ꯂꯩꯔꯝꯃꯕ
ꯃꯇꯝ ꯁꯨꯕ ꯁꯨꯔꯗꯤ ꯌꯥꯔꯦꯗꯤ ꯑꯗꯨꯕꯨꯗꯤ
ꯎꯝ
ꯑꯗꯨꯝ ꯊꯣꯛꯇ꯭ꯔ ꯑꯗꯨ ꯃꯣꯏ ꯀꯣꯟꯅ ꯑꯗꯨꯝ ꯆꯦꯛ ꯇꯧꯖꯗꯣꯏꯅꯤꯅ ꯃꯁꯥꯅ
ꯎꯝ
ꯍ ꯗꯦꯠ ꯁꯚꯦꯟꯗꯨ ꯗꯦꯠ ꯁꯚꯦꯟꯗꯨꯗ ꯆꯠꯇꯣꯏꯔꯣ ꯅꯪꯁꯨ
ꯁꯠꯇꯣ ꯏꯟꯦ ꯁꯕꯦꯗ
ꯑꯌꯨꯛ ꯅꯨꯡꯊꯤꯟ
ꯑꯥ ꯑꯌꯨꯛꯇ ꯆꯠꯠꯇ ꯈꯪꯗꯦ ꯑꯩꯗꯣ ꯒ꯭ꯌꯥꯟ ꯇꯥꯗ꯭ꯔꯦ ꯑꯩꯈꯣꯏꯅꯦꯣꯏꯁꯦ ꯂꯥꯛꯅꯦꯁꯨ ꯍꯥꯏꯕ ꯑꯗꯨ ꯅꯨꯃꯤꯠꯁꯤꯗ
ꯑꯥ
ꯑꯗꯨꯒꯤ ꯑꯁ ꯈꯪꯗꯤꯦ ꯆꯠꯂꯤ ꯆꯠꯇꯦꯃꯣ ꯑꯗꯣ ꯍꯟꯗꯛꯀꯤꯗꯨꯁꯨ ꯌꯦꯡꯅꯤꯡꯕꯁꯨ ꯀꯥ ꯍꯦꯟꯗꯤ ꯑꯣꯏꯗꯦ ꯗꯦꯕ ꯃꯃꯥꯡꯉꯩꯩꯅ ꯑꯃꯨꯛꯇ ꯌꯥꯝ ꯌꯦꯡꯅꯤꯡꯕꯗꯣ ꯑꯣꯏꯒꯦ ꯍꯟꯗꯛꯀꯤꯁꯤꯅ ꯀꯥ ꯍꯦꯟꯅ ꯌꯦꯡꯅꯤꯡꯕ ꯑꯣꯏ
ꯍꯟꯗꯛ ꯍꯟꯗꯛꯇꯤ ꯑꯃꯨꯛ ꯇꯝꯕꯁꯨ ꯂꯣꯏꯁꯤꯜꯂꯝꯅꯤ ꯅ ꯁꯨꯝ ꯂꯥꯡꯅꯤꯡꯕ ꯐꯣꯡꯅꯤꯡ ꯈꯣꯠꯅꯤꯡꯕꯗꯣ ꯀꯩꯁꯨ ꯌꯥꯝ ꯀꯟꯅꯁꯨ ꯐꯥꯎꯗꯦ ꯑꯗꯨꯅꯅꯦ ꯑꯩꯁꯨ ꯃꯃꯤꯡꯒꯤ ꯁꯨꯝ ꯆꯠꯂꯤꯕ ꯍꯥꯏꯗꯅ ꯑꯩꯁꯨ ꯆꯠꯇꯣꯏꯁꯦ
ꯎꯝ
ꯍꯞꯇꯥ ꯑꯃꯨꯛ ꯑꯃꯨꯛ ꯂꯩꯔ ꯑꯃꯨꯛ ꯂꯥꯛꯇ ꯌꯥꯈꯤꯔꯣꯏ ꯗꯦꯠ ꯗꯦꯠ ꯁꯚꯦꯟꯗꯨꯗ ꯍꯤꯗꯥꯛ ꯀꯥꯞꯊꯣꯛꯑꯝꯃꯒ ꯆꯠꯇꯣꯏꯅꯦꯕ ꯑꯗꯨꯒ ꯍꯧꯗꯣꯡꯅ ꯈꯣꯠꯄꯒꯤ ꯑꯦꯟꯇꯤ ꯔꯦꯕꯤꯁ ꯀꯥ ꯄꯤꯌꯦ
ꯑꯣ ꯑꯁ
ꯍꯌꯦꯡ ꯍꯌꯦꯡ ꯑꯃ ꯀꯥꯞꯄꯅꯤ ꯗꯣꯁ ꯃꯉꯥꯅꯤ ꯀꯥꯞꯇꯣꯏ ꯑꯁ ꯄꯥꯝꯕꯨꯡꯒ ꯂꯣꯏ ꯁꯤꯗ ꯂꯣꯏ ꯍꯟꯗꯛꯀꯤꯗꯨꯕꯨꯗꯤ ꯑꯃꯈꯛꯇ ꯀꯥꯞꯇꯣꯏꯅꯤꯅ ꯈꯔ ꯐꯅꯤ ꯉꯔꯥꯡ ꯅꯍꯥꯟ ꯀꯥꯞꯄꯩꯗꯨꯗꯤ ꯑꯣꯏꯗꯅ ꯇꯦꯇꯥꯅꯁꯨ ꯀꯥꯞꯄꯦ ꯑꯗꯣ ꯌꯦꯠꯇꯅꯊꯤ ꯀꯥꯞꯄꯦ ꯐꯖꯔꯦ ꯑꯩꯗꯨꯗ ꯇꯨꯝꯃ ꯀꯥꯟꯗꯗꯤ
ꯍꯃ ꯀꯃꯥꯏꯅ ꯈꯣꯠꯂꯅꯤ ꯅꯣꯏ ꯍꯧꯗꯣꯛꯅꯔꯣ
ꯍꯣꯏ ꯑꯩꯅ ꯈꯣꯡꯗꯨꯅ ꯍꯥꯏꯗꯤ ꯁꯨꯝ ꯍꯧꯅꯔꯨꯕ ꯈ ꯁꯨꯝ ꯀꯥꯎꯕꯣꯏ ꯀꯩꯔꯤꯕꯣꯏ ꯁꯨꯝ ꯃꯥ ꯁꯨꯝ ꯆꯠꯄꯗꯨꯗ ꯑ ꯍꯧꯅꯕꯗ ꯏꯁꯧ ꯂꯥꯡꯉ ꯂꯩꯔꯝꯕ ꯍꯥꯏꯇꯥꯔꯦ ꯃꯥꯁꯦ ꯑꯗꯩ ꯈꯣꯠꯂꯒ ꯆꯤꯛꯂꯛꯃꯤꯅꯗꯦ ꯈꯔ ꯑꯗꯨꯝ ꯁꯥꯊꯤꯅ ꯀꯩꯅꯣ ꯇꯧꯔꯛꯏ ꯌꯥꯊꯣꯛꯑꯦꯕ
ꯎꯝ
ꯀꯥꯞꯊꯣꯛꯔꯣꯏꯒꯦ ꯇꯧꯔꯝꯕꯅꯤ ꯏ ꯐꯖꯅ ꯊꯣꯛꯄꯗꯨꯅ
ꯍꯣꯏ ꯑꯗꯨꯅ ꯄꯥꯏ ꯑꯩꯈꯣꯏ ꯏꯃꯥꯟꯅꯕꯤ ꯑꯗꯨꯅꯁꯨ ꯅꯣꯡꯃ ꯀꯨꯏꯅ ꯆꯤꯛꯏꯗꯅ
ꯎꯝ
ꯃꯥꯁꯨ ꯀꯥꯕꯀꯤ ꯃꯥꯅꯤ
ꯑꯦ ꯅꯪꯒꯤ ꯑꯃ ꯈꯣꯡꯕꯤ ꯑꯃ ꯄꯣꯝꯕꯩꯕꯁꯤꯅ ꯀꯩꯒꯤꯅꯣ
ꯒꯥꯔꯤ ꯆꯝꯖ ꯂꯩꯥꯏ
ꯑꯩꯉꯣꯟꯗ ꯄꯣꯇꯣ ꯌꯥꯎꯕ ꯑꯃ ꯇꯧꯕꯅꯤ ꯈꯣꯝꯕꯤꯁꯦ ꯄꯣꯝ ꯕꯤꯅꯤꯔꯁꯤ ꯇꯔ ꯀꯩꯅ ꯑ ꯍꯣꯏ ꯍꯣꯏ ꯈꯣꯡꯕꯤ ꯅꯪꯒꯤ ꯑꯗꯨꯒꯤ
ꯀꯣꯝꯕꯤꯁꯨ ꯄꯣꯝꯕꯅꯗꯤ ꯑꯩ ꯀꯣꯝꯕꯤꯁꯨ ꯈꯨꯖꯤ ꯂꯣꯏ ꯐꯛꯈꯤꯕꯩ
ꯑ ꯅꯪꯒꯤ ꯑꯗꯨꯒꯤꯗꯣ ꯑꯩꯅ ꯅꯣꯛꯅꯔꯨꯕ ꯑꯣꯏꯔꯝꯒꯅꯤ ꯑꯃꯨꯛ ꯑꯩ ꯈꯨꯠꯀꯤ ꯑꯃꯨꯛ ꯑꯩ ꯈꯨꯖꯤꯟꯒꯤ ꯄꯨꯝꯕꯅꯦꯕꯣ
ꯎꯝ ꯑꯣꯏꯔꯕꯅꯤ ꯑꯁ ꯑꯩ ꯒꯥꯔꯤ ꯃꯤ ꯒꯥꯔꯤ ꯑꯗ ꯊꯣꯝꯖꯤꯜꯂꯛꯄ ꯑꯗ
ꯎ
ꯍꯧꯖꯤꯛꯅ ꯐꯛꯈ꯭ꯔꯕꯖꯥꯠꯅꯦ
ꯑꯥ
ꯑꯩꯗꯤ ꯑꯍꯥꯟꯕ ꯅꯥꯕꯗꯣ ꯈꯪꯗꯕ ꯑꯗꯨꯝ ꯄꯨꯂꯞ ꯂ ꯐꯛꯈ꯭ꯔꯕꯅꯤꯅ ꯄꯪꯁꯤꯜꯂ ꯂꯩꯌꯦꯦꯗꯅ
ꯑꯥ
ꯀꯩꯅꯣ ꯑꯩ ꯈꯣꯡꯁꯦ ꯌꯥꯝ ꯀꯟꯅ ꯅꯥꯈꯠꯂꯛꯏꯁꯤ ꯈꯔ ꯍꯧꯖꯤꯛ ꯌꯥꯝꯔꯝꯗ꯭ꯔꯦꯗꯗꯒꯤ ꯍꯤꯗꯥꯛ ꯑꯃꯨꯛ ꯀꯥꯞꯊꯣꯛꯑꯦ ꯑꯗꯨ ꯍꯤꯗꯥꯛ ꯀꯥꯞꯊꯣꯛꯑ ꯃꯇꯨꯡꯗ ꯃꯣꯏꯅ ꯌꯥꯎꯗ꯭ꯔꯤꯅ ꯑꯩꯕꯅꯤꯅ ꯁꯨꯝ ꯃꯍꯤ ꯀꯩꯀꯩ ꯆꯪꯁꯤꯟꯉꯦ ꯌꯦ ꯍꯜꯂ ꯊꯝꯃꯦꯗꯅ ꯑꯁ ꯂꯑꯦ ꯑꯍꯥꯟꯕꯗꯗꯤ ꯆꯠꯄꯒ ꯌꯥꯝ ꯅꯥꯔꯝꯃꯦ ꯀ꯭ꯂꯥꯁ ꯂꯥꯛꯄꯒꯤ ꯆꯠꯄꯗꯣ
ꯑꯥ
ꯀꯨꯏꯔꯛ ꯀꯥ ꯍꯥꯏꯅꯤ ꯈꯔ ꯐꯔꯦ ꯍꯥꯏꯗꯤ ꯁꯨꯝ ꯈꯣꯡ ꯄꯪꯁꯤꯟꯕꯒꯨꯝ ꯇꯧꯔꯒ
ꯎꯝ
ꯀꯛꯊꯦꯡꯕꯁꯤ ꯈꯨꯟꯅꯥ ꯑꯃꯅꯤ
ꯑꯩꯒꯤꯗ ꯑꯃꯨꯛ ꯀꯩꯅꯣꯒꯤꯗ ꯑ ꯒꯥꯔꯤ ꯊꯣꯡꯅ ꯆꯞꯄ ꯍꯥꯏꯇꯥꯔꯦ ꯑꯗꯨꯁꯨ ꯃꯤꯅ ꯃꯤꯅꯒ ꯀꯩꯅꯣ ꯇꯧꯔꯛꯄ ꯅꯠꯇꯦ ꯏꯁꯥ ꯏꯇꯣꯝꯗ ꯍꯥꯏꯗꯤ ꯊꯤꯡꯖꯤꯟꯕꯗꯅꯦꯕ ꯆꯞꯄꯒ ꯈꯨꯌꯥꯏꯗꯨꯒ ꯈꯨꯗꯣꯝꯕꯤꯗꯨꯒ ꯁꯣꯛꯄ ꯈꯨꯌꯥꯏꯗꯨꯗꯅ ꯈꯨꯖꯤꯟꯗꯨꯅꯥꯜꯂ ꯈꯨꯖꯤꯟꯗ ꯄꯥꯟꯕꯒꯤ ꯈꯨꯖꯤꯟꯗꯨ ꯂꯣꯏ ꯀꯩꯅꯣ ꯇꯧꯔꯒ ꯃꯨꯁꯤꯜꯂꯒ ꯄꯤ ꯑꯁꯤ ꯀꯥꯈꯠꯂꯦ ꯑꯗꯨꯒ ꯀꯩꯅꯣꯗꯨꯅ ꯈꯨꯗꯣꯝꯕꯤꯗꯨꯗꯅ ꯎꯟꯁꯥꯗ ꯄꯥꯟꯕꯒꯤ ꯎꯟꯁꯥ ꯈꯛꯇ ꯁꯣꯛ ꯑꯩꯈꯣꯏ ꯌꯥꯝ ꯀꯟꯅ ꯀꯩꯅꯣ ꯇꯧꯗ꯭ꯔꯦꯕ ꯐꯈꯤꯖ ꯉꯥꯏꯍꯥꯛꯇꯪꯒꯤ ꯅꯥꯕ ꯈꯛꯇ ꯑꯣꯏꯅ ꯑꯣꯏꯔꯦ ꯌꯦ ꯁꯤ ꯍꯥꯏꯒꯠꯇ꯭ꯔꯦ
ꯑꯥ
ꯏꯁ ꯐꯖꯔꯦ ꯀꯩꯅꯣꯒꯤ ꯈꯨꯌꯥꯏꯗꯨ ꯅꯜ ꯄꯨꯂꯤꯁ ꯁꯪꯕꯩ ꯑꯃꯨꯕ ꯁꯪꯕꯩ ꯃꯉꯣꯟꯗ ꯃꯨꯛꯁꯨꯛ ꯃꯨꯔꯒ ꯑꯍꯥꯟꯕꯗꯤ ꯀꯩꯝ ꯇꯧꯔꯝꯗꯦꯕ ꯅꯣꯡ ꯅꯤꯅꯤ ꯂꯩꯔꯁꯤ ꯁꯨꯝ ꯃꯨ ꯁꯨꯝ ꯃꯨꯔꯒ ꯑꯗꯨꯝ ꯍꯧꯒꯠꯂꯛꯄ ꯉꯥꯏꯔꯦ ꯍꯧꯒꯠꯂꯛꯑꯒ ꯇꯪꯈꯥꯏ ꯍꯦꯜꯂꯛꯄꯩꯗꯨꯗ ꯑꯗꯨꯝ ꯐꯛꯄ ꯑꯗꯨꯝ ꯌꯥꯔꯣꯏ
ꯍꯣꯏ ꯑꯗꯨꯅꯦ ꯑꯁ ꯈꯪꯗꯩ ꯑꯍꯥꯟꯕꯗ ꯑꯩ ꯀꯅꯥꯝꯅꯦ ꯀꯩꯅꯣ ꯍꯤꯗꯥꯛꯇꯣ ꯃꯣꯏꯅ ꯆꯥꯝꯊꯣꯛꯄꯒꯤ ꯍꯩꯖꯤꯟ ꯀꯥꯟꯅ ꯀꯩꯅꯣ ꯆꯤꯛ ꯆꯤꯛ ꯆꯤꯛ ꯂꯥꯎꯔꯒꯅꯤ ꯂꯩꯔꯤꯁꯦ
ꯑꯩ ꯑꯗꯨꯗꯒꯤ ꯃꯤ ꯃꯤꯒꯤ ꯑꯁꯣꯛꯄ ꯀꯩꯗꯧꯕ ꯑꯩ ꯌꯥꯝ ꯅꯣꯛꯅꯖꯔꯦ
ꯎ ꯑꯩꯅ ꯀ꯭ꯂꯥꯁ ꯂꯥꯛꯏꯗꯨꯁꯨ ꯂꯥꯛ ꯑ ꯄꯠꯁꯦ ꯃꯤꯅ ꯑꯩꯒꯤ ꯈꯣꯡꯗ ꯊꯦꯡꯉꯛꯀꯅꯤ ꯁꯤꯗꯅꯦ ꯑꯩꯅ ꯈꯜꯂꯤꯁꯦ ꯍꯥꯏꯗꯤ ꯑꯅꯥꯕ ꯐꯥꯎꯗ ꯂꯩꯕꯅꯦ ꯄꯥꯏꯁꯤꯜꯂꯛꯀꯅꯤ ꯄꯥꯈꯠꯄꯗꯣ
ꯍꯣꯏ ꯍꯣꯏ ꯀꯛꯇꯧ ꯑꯗꯨꯝ ꯊꯦꯡꯁꯨ ꯊꯦꯡꯒꯟꯕꯅꯦ ꯑꯗꯨꯝ ꯊꯦꯡꯁꯨ ꯌꯥꯝ ꯊꯦꯡꯒꯟꯕꯅꯦꯕ ꯁꯨꯝ ꯀꯩꯅꯣꯝ ꯁꯣꯛꯈ꯭ꯔꯒꯗꯤꯅꯦ ꯑꯗꯨꯝ ꯑꯁꯣꯛꯄꯗꯣ ꯑꯗꯨꯝ ꯍꯦꯛꯇ ꯊꯦꯡꯖꯤꯜꯂꯛꯀꯅꯦꯕ
ꯍꯣꯏ
ꯅꯥꯕ ꯑꯃꯁꯨ ꯌꯥꯎꯈꯔꯦ ꯑꯩ ꯀꯩꯅꯣꯗ ꯈꯨꯄꯤ ꯈꯨꯄꯤꯒꯤ ꯈꯨꯖꯤꯟ ꯐꯛꯄ ꯈꯨꯗꯣꯝꯕꯤ ꯈꯨꯌꯥꯏ ꯑꯗꯨꯝꯕ ꯁꯣꯛꯄꯗꯨ ꯑꯗꯨꯝ ꯍꯥꯏꯗꯤ ꯑꯃꯅ ꯁꯤꯟꯈꯤꯕ ꯌꯥꯏꯗꯅ ꯈꯣꯕꯤꯒꯤꯁꯤꯗꯤ ꯑꯁ ꯐꯖꯔꯦ ꯀꯣꯂꯣꯝ ꯄꯥꯏ ꯌꯥꯗꯗ ꯈꯨꯗꯣꯝꯕꯤꯒ ꯈꯨꯌꯥꯏꯒ ꯑꯗꯨꯃꯥꯏꯅ ꯇꯧꯔꯒ ꯄꯥꯏꯕꯒꯨꯝꯕ ꯑꯗꯩ ꯑꯣꯏ ꯅꯍꯥꯟ ꯈꯔ ꯏ ꯑꯗꯣ ꯍꯣꯠꯅ ꯈꯨꯄꯤ ꯌꯥꯎꯗꯕꯤꯗ ꯄꯥꯏꯁꯤꯜꯂꯛꯏꯕ ꯑꯗꯣ ꯅꯨꯡꯉꯥꯏꯇꯦꯕ
ꯎꯝ
ꯍ ꯑꯖꯅꯤ ꯑꯁ ꯑꯩꯈꯣꯏꯗꯤ ꯉꯁꯤ ꯃꯤ ꯂꯥꯛꯀꯅꯤꯗ ꯑꯍꯥꯎꯕ ꯆꯁꯤꯦꯅ ꯇꯧꯔꯤ ꯑꯗꯨꯒꯤꯕꯀꯣ
ꯑꯩ ꯍꯥꯎꯕꯒ ꯆꯅꯤꯗ꯭ꯔ
ꯑꯗꯨꯒꯤꯅꯦ ꯉꯁꯥꯏꯗꯒꯤ ꯃꯤ ꯂꯥꯛꯇꯧꯕꯅꯦ ꯀꯩꯀꯩ ꯂꯣꯏꯁꯟꯕꯒꯤꯅꯦ
ꯎꯝ
ꯑꯗꯨ ꯇꯧꯔ ꯂꯩꯅꯦ
ꯍꯥꯎ ꯍꯥꯎ ꯋꯥꯖꯅꯤꯡꯒ ꯑꯗꯩ ꯌꯨꯝ ꯂꯥꯛꯄꯁ ꯑꯁ ꯂꯣꯏꯔꯦ ꯃꯤ ꯑꯃ ꯂꯥꯏ ꯑꯁ ꯅꯣꯏꯕꯅ ꯅ ꯅꯣꯏꯕꯅꯦ ꯀ ꯀꯩꯅ ꯇꯧꯔꯤ ꯀ ꯈꯨꯅꯣꯏ ꯑꯃ ꯂꯣꯏꯔꯝꯃꯦꯅ ꯇꯧꯔꯒ ꯑꯗꯨ ꯉꯥꯛꯇ ꯍꯥꯏꯕꯗ ꯑꯩ ꯑꯍꯥꯎꯕꯣꯡ ꯆꯥꯅꯤꯡꯗ꯭ꯔꯦ ꯍꯣꯏ ꯑꯩꯈꯣꯏ ꯃꯥ ꯑꯗꯩ ꯑꯩꯈꯣꯏꯁꯦ ꯑꯗꯩ ꯀꯩꯅꯣꯗ ꯂꯝꯄꯥꯛꯇ ꯊꯣꯛꯂꯨꯔꯒ ꯀꯥꯟꯗꯁꯨ ꯑꯗꯨꯝ ꯑꯁ꯭ꯋꯥꯏꯒꯤ ꯑ ꯈꯪꯅꯕ ꯀꯩꯗꯧꯕ ꯃꯤ ꯁꯨꯝ ꯊꯦꯡꯅ ꯀꯥꯟꯗ ꯉꯔꯥꯡ ꯅꯨꯃꯤꯗꯥꯡ ꯊꯣꯛꯄꯩ ꯉꯥꯜꯂꯦ ꯄꯨꯥ ꯇꯔꯐ ꯒ꯭ꯔꯥꯎꯟꯒꯤ ꯑꯩ ꯍꯦꯟꯅ ꯉꯥꯜꯂꯤꯦꯕ
ꯍꯣꯏ ꯅꯣꯏ ꯑꯗꯨ ꯍꯦꯛ ꯊꯛꯅꯕꯒꯤ ꯂꯝꯕꯤꯗꯨꯗꯤ ꯃꯝꯃꯦ ꯍꯥꯏꯕ ꯑꯗꯨꯒ ꯂꯝꯄꯥꯛꯇꯗꯤ ꯄꯨꯅꯤ
ꯂꯝꯄꯥꯛꯇꯣ ꯉꯥꯡꯈꯔꯕꯅꯤꯅ ꯏꯟꯁꯥ ꯄꯨꯖꯥ ꯆꯥꯁꯤꯕ ꯀꯩꯗꯧꯕ ꯃꯤ ꯐꯝꯗ꯭ꯔꯦꯕ
ꯑ ꯑꯗꯨꯅꯤ ꯅꯣꯏ ꯐꯣꯔꯣꯛꯄꯝꯒꯤ ꯂꯝꯕꯤꯗꯨ ꯅ ꯑꯃꯨꯛ ꯃꯝꯃꯗ꯭ꯔꯥ
ꯑꯥ
ꯄꯨꯡꯉꯥꯟ ꯉꯥꯏꯔꯒ ꯂꯩ ꯑꯩ ꯅꯍꯥꯟ ꯅꯣꯡꯃ ꯂꯥꯛꯑꯝ ꯀꯥꯟꯗ ꯍꯈꯣꯏ ꯋꯥꯛꯀꯤꯡ ꯆꯠꯄꯒꯤ ꯁꯨꯝ ꯆꯠꯄ
ꯎꯝ
ꯔꯥꯎꯟ ꯎꯉꯒ ꯑꯗꯨꯗ ꯀꯩꯗꯣ ꯂꯝꯕꯤꯁꯦ ꯄꯨꯡꯉꯝꯃꯝꯃꯦ ꯑꯗ ꯂꯝꯄꯥꯛꯀ ꯄꯨꯡꯉ
ꯂꯝꯄꯥꯛꯇ ꯑꯣꯏꯅ ꯐꯥꯎꯔ ꯆꯠꯄꯅꯦꯅ ꯐꯔꯦ ꯑꯗꯣ ꯑꯁꯣꯝ ꯅꯥꯀꯟꯒꯤ ꯒꯦꯠꯇꯣ ꯊꯤꯡꯗꯦ ꯊꯤꯡꯕꯅꯦ
ꯎꯝ ꯑꯗꯣ ꯀꯩꯅꯣꯁꯨ ꯇꯧꯋꯦ ꯅꯨꯃꯤꯗꯥꯡꯗ ꯑꯉꯥꯡ ꯃꯆꯥꯥꯁꯨ ꯃꯌꯥꯝ ꯕꯣ ꯁꯥꯥꯟꯅꯛꯏꯅꯤ
ꯁꯥꯟꯅꯩꯌꯦ ꯑꯗꯨꯝ ꯕꯣꯜꯁ ꯍꯥꯏꯗꯤ ꯑꯗꯨꯝ ꯃꯩꯗꯣ ꯉꯥꯜꯂꯃꯤꯅ ꯑꯗꯨꯝ ꯁꯥꯟꯅꯩꯅ
ꯋꯥꯏ
ꯅꯨꯃꯤꯗꯥꯡ ꯁꯥꯟꯅꯕꯅ ꯍꯦꯟꯅ ꯅꯨꯡꯉꯥꯏꯕꯅꯦꯕ
ꯍꯣꯏ ꯃꯩꯗꯨ ꯄꯨꯡꯉꯥꯟ ꯉꯥꯡꯔꯕꯃꯤꯅ ꯕꯣꯜ ꯑꯗꯨꯝ ꯁꯥꯟꯅꯔꯁꯨ ꯌꯥꯔꯅꯗ ꯅꯣꯏ
ꯎꯝ ꯌꯥꯔꯦ ꯇꯐꯒ꯭ꯔꯥꯎꯟ ꯄꯩꯁꯥ ꯑ ꯇꯤꯡꯈꯩ ꯀꯩꯅꯣ ꯆꯠꯄꯗꯨ ꯆꯠꯇ꯭ꯔꯁꯨ
ꯎꯝ
ꯑꯩꯈꯣꯏꯅ ꯑꯉꯥꯡ ꯑꯣꯏꯔꯤꯀꯥꯟꯗ ꯑꯁꯨꯃꯥꯏꯅ ꯇꯧꯕꯤꯔꯛꯑꯃꯗꯤ ꯑꯩꯈꯣꯏꯁꯨ ꯑꯗꯨꯝ ꯐꯥꯎꯔꯝꯕꯁꯨ ꯌꯥꯕꯅꯦ ꯋꯥꯔꯜ ꯀꯞ ꯀꯥꯏꯗꯣ ꯌꯥꯎꯔꯝꯃꯤ ꯊꯥꯎꯁꯅꯤ ꯏꯟꯗꯤꯌꯥ ꯏꯟꯗꯤꯌꯥ ꯀ꯭ꯋꯥꯂꯤꯐꯥꯏ ꯊꯣꯔꯛꯇꯣꯏꯅꯦ ꯏꯟꯗꯤꯌꯥꯁꯤ ꯀ꯭ꯋꯥꯂꯤꯐꯥꯏꯒ ꯑꯣꯏꯔꯝꯕꯁꯨ ꯌꯥꯔꯤꯕꯣꯠꯅꯤ
ꯍꯣꯏ ꯃꯂꯦ ꯀꯥꯏꯗꯤꯏ ꯃꯤ ꯌ ꯊꯂ
ꯁꯋꯥꯏ ꯁꯋꯥꯥꯏ ꯍꯥꯏꯗꯤ ꯁ꯭ꯋꯥꯏꯒꯤ ꯃꯤ ꯈꯛꯇ ꯅꯠꯇꯅ ꯑꯇꯣꯞꯄꯁꯨ ꯑꯗꯨꯝ ꯁꯥꯟꯅꯕ ꯈꯩꯗꯣꯛ ꯑꯗꯨꯝ ꯂꯥꯛꯁꯤꯜꯂꯛꯄ ꯌꯥꯏꯗꯅ
ꯍꯣꯏ ꯑꯗꯨꯅꯦ
ꯑꯗꯨꯝ ꯈꯪꯅꯕ ꯀꯩꯗꯧꯕ ꯃꯤ ꯑꯗꯨꯝ ꯂꯥꯛꯁꯤꯜꯂ ꯍꯥꯏꯗꯤ ꯇꯤꯝ ꯇꯤꯝꯒꯥꯏꯗꯧ ꯉ ꯑꯗꯨꯝ ꯁꯥꯟꯅꯈꯤꯕꯗꯅ ꯐꯥꯎꯔꯛ ꯄ ꯌꯥꯕꯒꯤ ꯆꯥꯟꯁꯁꯨ ꯋꯥꯡꯉꯦ
ꯑ
ꯑꯗꯨ ꯎꯄꯥꯏ ꯂꯩꯇꯦ ꯍꯧꯖꯤꯛꯇꯤ ꯆꯦꯟꯕ ꯉꯝꯃꯔꯣꯏ
ꯍꯣꯏ ꯑꯗꯨꯅꯤ ꯑꯁ
ꯍꯌꯦꯡ ꯍꯥꯡꯆꯤꯠ ꯍꯥꯡꯆꯤꯠ ꯑꯣꯏꯕ ꯃꯥꯜꯂꯦ ꯀꯩꯅꯣ ꯃꯦꯁꯤꯒ ꯔꯨꯔꯥꯟꯗꯣꯗ ꯔꯨꯔꯥꯟꯗꯣꯒꯒꯤ ꯐꯦꯟ ꯃꯈꯩ ꯚꯣꯜ ꯁꯥꯟꯅꯕꯅꯕꯁꯦꯅ ꯇꯣꯛꯈꯠꯂ ꯇꯞ ꯀ꯭ꯔꯥꯎꯗ ꯀꯩꯅꯣ ꯈꯥꯏꯗꯣꯛꯅꯔ ꯐꯨꯅꯔꯛꯑꯦ ꯈꯪꯃꯣꯟꯗ ꯇꯤꯝ ꯇꯤꯝ ꯈꯥꯏꯗꯣꯛꯅꯔ ꯁꯥꯟꯅꯔ ꯐꯨꯠꯅꯔꯛꯇꯅ ꯑꯃꯨꯛ
ꯑꯩꯈꯣꯏ ꯃꯃꯥꯡꯒꯤ ꯁꯥꯟꯅꯐꯝꯗꯣ
ꯑꯥ
ꯑꯗꯨꯏꯗꯣ ꯀꯩꯅꯣ ꯇꯧꯒꯦ ꯁꯤꯅꯦ ꯁꯥꯟꯅꯕ ꯆꯠꯂꯒꯦ ꯁꯤꯅꯦ
ꯁꯅꯕ ꯆꯄꯥꯏ ꯖꯤꯝꯂꯣ
ꯍꯣꯏ
ꯆꯂꯣ ꯆꯂꯣ
ꯑꯣ
ꯅ ꯈ ꯅ ꯊꯕꯤꯗꯥ ꯅꯁꯥ ꯅꯣꯏꯕꯗꯨꯒ ꯑꯗꯒꯤ ꯐꯟ ꯑꯃꯒ ꯌꯧꯁꯤꯜꯂꯛꯑꯗꯤ ꯕꯦꯔꯥ ꯀꯥꯅꯤꯀꯣ
ꯌꯥꯔꯣꯏ ꯑꯗꯨꯏꯕꯨꯗꯤ ꯑꯩꯈꯣꯏ ꯏꯃꯥꯟꯅꯕꯤꯗ ꯁꯥꯟꯅꯩꯑꯕ
ꯑꯥ
ꯃꯌꯦꯡꯒ ꯌꯥꯝ ꯇꯥꯈ꯭ꯔꯦ
ꯍꯣꯏ ꯅꯨꯄꯤꯒꯤꯗꯤ ꯑꯃꯨꯛ ꯍꯥꯏꯗꯤ ꯁꯥꯟꯅꯕꯗꯨꯗ ꯑꯌꯥꯝꯕꯅ ꯋꯦꯠ ꯂꯨꯁꯀꯤꯗ ꯑꯃ ꯑꯗꯨꯃꯥꯏꯅ ꯁꯥꯟ ꯈꯅꯄꯔꯦ
ꯍꯣꯏ
ꯍꯣꯏ ꯐꯦꯠꯇꯨ ꯃꯆꯜꯗ ꯑꯣꯟꯅꯝꯕ ꯑꯗꯨꯃꯥꯏꯅ ꯁꯥꯟꯅꯔꯛꯄꯅꯤꯅ ꯀꯩꯃꯗꯤ ꯇꯧꯔꯣꯏꯗ ꯍꯣꯏ ꯐꯔꯦ ꯑꯗꯨꯗꯤ ꯊꯝꯃꯒꯦ
ꯍꯣꯏ
ꯎꯝ
ꯍꯣꯏ ꯍꯣꯏ ꯊꯝꯃꯦ
ꯊꯝꯃꯦ ꯊꯝꯃꯦ